ꯇꯔꯕꯣ ꯇꯥꯏ ꯇꯥꯏ ꯑꯩ ꯉꯥꯡꯕ ꯇꯥꯗꯕ꯭ꯔꯥ
ꯅꯪ ꯉꯥꯡꯕ꯭ꯔꯣ
ꯎꯝ
ꯆꯥꯏ
ꯇꯥꯏꯕꯀꯋꯥ
ꯑꯥ
ꯋꯥꯋꯥꯛꯀꯤꯡ ꯊꯣꯛꯂꯛꯔꯣ ꯀꯩꯅꯣ
ꯁꯨꯝ ꯊꯣꯛꯂꯛꯑꯝꯕꯅꯦ ꯕꯖꯥꯔꯔꯣꯝꯗ
ꯑꯣ
ꯄꯣꯠ ꯆꯩꯩ ꯀꯩꯀꯩ ꯈꯔ ꯍꯣꯏ ꯒꯥꯔꯤ ꯃꯈꯣꯗꯣ ꯕꯖꯥꯔꯗ ꯄꯣꯠ ꯆꯩ ꯎꯝ꯫ ꯑꯦ ꯈꯣꯡꯀꯥꯞ ꯀꯨꯟ ꯀꯨꯟꯊ꯭ꯔꯥꯃꯨꯛ ꯊꯥꯡꯉ ꯂꯩꯔꯗꯨꯕꯨ꯫
ꯅꯣꯢ ꯅꯨꯉꯥꯏꯔꯅꯤꯅꯦ ꯑꯗꯨꯗꯤ ꯀꯩꯅꯣꯝ ꯂꯩꯅꯤꯡꯕ ꯑꯣꯏꯔꯣ
ꯍꯣꯏ ꯑꯗꯨꯝꯕꯩꯗꯤ ꯀꯩ ꯑꯗꯨꯝꯕꯩꯗꯤ ꯋꯥꯗ꯭ꯔꯦ ꯂꯩꯊꯣꯛ ꯂꯩꯁꯤꯟꯒꯤꯗꯤ ꯍꯥꯏꯗꯤ
ꯐꯝꯗ ꯏꯔꯥꯏ ꯂꯥꯏꯅ ꯐꯪꯕ ꯑꯩꯈꯣꯏ ꯁꯣꯝꯗꯅ ꯌꯥꯝ ꯇꯥꯡ ꯇꯥꯡ ꯐꯪꯗꯣꯏꯅꯦꯕ ꯍꯥꯏꯗꯤ ꯅꯣꯏꯔꯣꯝꯗ ꯐꯪꯕ ꯑꯆꯥꯄꯣꯠ ꯑꯣꯏ ꯁꯤꯗꯅ ꯑꯃꯨꯛ ꯀꯣꯏꯕ ꯈꯣꯠꯄ ꯂꯥꯛ ꯄꯗ ꯂꯩꯔꯛꯄ ꯅꯠꯇꯗꯤ ꯐꯪ ꯄꯣꯟꯇꯦꯕ ꯁꯤꯗꯗꯤ꯫
ꯑꯣ ꯅꯣꯡꯃ ꯂꯥꯛꯑ
ꯌꯥꯏꯌꯦ ꯑꯗꯨꯕꯨꯗꯤ ꯑꯁ ꯂꯥꯛꯇꯕꯒ ꯀꯨꯏꯔꯦꯗ ꯅꯍꯥꯟꯋꯥꯏ ꯀꯣꯂꯦꯖ ꯀꯥꯔꯤ ꯀꯥꯟꯗꯒ ꯆꯠꯄꯗꯩ ꯍꯦꯟꯅ ꯆꯠꯇ꯭ꯔꯦ꯫
ꯑꯣ ꯑꯩꯈꯣꯏꯖꯨ ꯀꯣꯏꯗꯧ ꯑꯗꯨ ꯍꯧꯖꯤꯛꯇꯤ ꯐꯪꯗꯦꯅꯦ ꯑꯩꯈꯣꯏꯖꯨ꯫ ꯑꯃꯒꯤ ꯑꯃ ꯑꯃꯨꯛ ꯇꯧ꯫
ꯀꯣꯢꯏꯕꯒ ꯑꯝꯇ ꯆꯠꯇ꯭ꯔꯕꯣ꯫
ꯀꯣꯏꯕꯔꯣ ꯀꯣꯏꯕ ꯍꯥꯏꯗꯤ ꯀꯣꯏꯕ ꯆꯠꯇꯦ ꯃꯌꯥꯝꯒꯤ ꯊꯕꯛ ꯇꯧꯔꯝꯗꯥꯏ ꯆꯠꯂꯦ꯫
ꯄꯥꯈꯣꯟ ꯄꯥꯈꯣꯟ ꯑꯣꯏ ꯆꯠꯂꯩꯔꯦ꯫
ꯑꯥ꯫ ꯃꯌꯥꯝꯒꯤ ꯁꯦꯕꯥ ꯍꯥꯟꯅ ꯂꯥꯛꯇ꯭ꯔꯤꯀꯥꯟ ꯃꯇꯦꯡ ꯑꯃꯨꯛ ꯄꯥꯡ ꯑꯁ ꯈꯪꯗꯔꯦꯅꯦ꯫
ꯍꯣꯏ ꯑꯗꯨꯖꯨ ꯐꯩꯗ ꯃꯇꯦꯡ ꯄꯥꯡꯕ ꯈꯣꯠꯄ ꯆꯠꯄꯗꯨꯖꯨ꯫
ꯎꯝ
ꯑꯗꯨꯒ ꯀꯩꯅꯣ ꯃꯤ ꯄꯥꯡꯉꯝꯅ ꯄꯣꯟꯇꯦ ꯆꯠꯄ ꯍꯥꯏꯖꯦ꯫
ꯑꯩꯈꯣꯏ ꯐꯅ ꯍꯥꯏꯁꯥꯃꯦ ꯑꯩꯈꯣꯏꯖꯨ ꯁꯨꯝ ꯌꯥꯝ ꯀꯟ ꯊꯣꯛꯄ ꯉꯝꯗꯦꯕ ꯑꯉꯥꯡꯅꯦ ꯀꯩꯅꯦ ꯇꯧꯔꯤ ꯌꯨꯝꯗ ꯂꯩꯀꯥꯟꯗꯗꯤ ꯌꯥꯝ ꯌꯥꯎꯔꯝꯃꯦꯕ꯫
ꯌꯨꯝꯗꯗꯤ ꯍꯥꯡꯕꯅꯤꯅ ꯃꯤꯗ ꯂꯩꯗꯥꯢ ꯁꯤꯗꯤ꯫
ꯑꯗꯨ ꯁꯤꯗꯩꯗꯤ ꯃꯄꯥꯟꯒꯥꯇꯣ ꯁꯨꯡꯊꯣꯛꯄꯨ ꯊꯣꯛꯇ꯭ꯔꯦꯕꯣ ꯍꯥꯏ ꯌꯥꯏꯌꯦꯕꯣ ꯁꯤꯗꯗꯤ꯫
ꯍꯣꯏ ꯍꯥꯟꯅ ꯌꯨꯝꯗ ꯂꯩꯕꯗꯤ ꯃꯥꯟꯅꯔꯔꯣꯏ꯫
ꯃꯥꯥꯟꯅꯗ꯭ꯔꯦ ꯌꯥꯝ ꯈꯦꯠꯅꯒ꯭ꯔꯦꯗ꯫
ꯌꯨꯝꯒ ꯄꯥꯟꯕꯖꯤꯗꯤ ꯈꯟꯗ꯭ꯔꯤꯗ ꯑꯗꯨꯒꯤ꯫
ꯌꯥꯝ ꯊꯤ
ꯍꯣꯏ ꯑꯩꯅ ꯍꯥꯏꯗꯤ ꯈꯟꯗ꯭ꯔꯦꯕ ꯑꯗꯨꯝꯕ ꯁꯣꯝꯗ ꯊꯕꯛꯀꯤ ꯈꯜꯂꯤꯀꯥꯟꯅꯗ ꯑꯗꯨꯒꯤ ꯋꯥꯈꯟꯖꯨ ꯑꯃꯨꯛ ꯆꯪꯗꯦꯗ꯫
ꯎꯝ ꯊꯕꯛ ꯑꯃ ꯍꯥꯟ ꯇꯧꯍꯧꯔꯣ ꯑꯗꯨꯒ
ꯍꯌꯦꯡ ꯀꯣꯟꯅ ꯂꯥꯛꯆꯗꯣꯏꯅꯤ ꯊꯕꯛꯄꯨ ꯇꯧꯔꯗꯤ ꯃ ꯃꯔꯥꯏꯅ ꯑꯗꯨꯝ ꯂꯥꯛꯆꯔꯗꯣꯏꯅꯦ꯫
ꯍꯧꯖꯤꯛꯀꯥꯟꯗꯤ ꯊꯕꯛ ꯇꯧꯕ ꯍꯥꯟꯅ ꯄꯩꯁꯥ ꯊꯣꯛꯄ ꯍꯥꯟꯅ ꯊꯤꯅꯔꯦ꯫
ꯑꯗꯨꯅ ꯃꯤ ꯂꯣꯏꯅꯃꯛꯀꯤꯕꯨꯗꯤ ꯅꯠꯇꯦꯀꯣ ꯑꯗꯨ ꯑꯣꯏꯇꯥꯔꯖꯨ ꯁꯨꯝ ꯑꯌꯥꯝꯕꯅ ꯑꯗꯨꯃꯥꯏ ꯇꯧꯋꯦꯕ ꯑꯗꯨꯅ ꯊꯕꯛ ꯑꯃ ꯇꯧꯍꯧꯔꯗꯤ ꯑꯗꯨꯝ ꯅꯪ ꯅꯁꯥ ꯐꯔꯦ ꯑꯗꯨꯝ ꯅꯨꯄꯤꯗꯨꯖꯨ ꯑꯗꯨꯝ ꯃꯊꯟꯇ ꯂꯥꯛꯆꯔꯗꯝꯃꯤ꯫ ꯑꯩꯈꯣꯏꯅꯗꯤ ꯑꯍꯟꯒꯩꯅꯗꯤ ꯄꯩꯁꯥ ꯊꯣꯡꯉꯅꯕ ꯊꯕꯛ ꯍꯥꯟꯅ ꯇꯧꯔ ꯌꯨꯝ ꯄꯥꯜꯂꯨ ꯈꯣꯠꯂꯨ ꯀꯥꯏꯅ ꯍꯥꯏꯗ꯭ꯔꯣ ꯑꯗꯨ ꯑꯩꯈꯣꯏ ꯃꯣꯏꯅ ꯄꯥꯟꯊꯣꯛ ꯂꯣꯏꯔꯒ ꯑꯩꯈꯣꯏꯗ ꯉꯥꯡꯉꯤ ꯀꯥꯏꯅꯒ ꯑꯩꯈꯣꯏꯅꯒ ꯁꯥꯎꯅꯤꯡꯉꯤꯅꯦꯕ꯫ ꯑ ꯑꯁꯦꯡꯕꯩꯅꯦꯕ ꯍꯥꯏꯗꯣ
ꯍꯣꯏ ꯀꯣꯟꯅꯔ ꯆꯨꯝꯃꯛꯄꯗꯣ ꯑꯍꯥꯟꯕꯗꯤ ꯈꯪꯗꯕꯗꯣ
ꯑꯍꯥꯟꯕꯗꯅꯦ ꯑꯁ ꯌꯥꯔꯦ ꯅꯣꯡ ꯐꯥꯗꯣꯛ ꯀꯦꯛꯇꯕꯨ ꯑꯗꯨ ꯉꯥꯡꯏ ꯈꯣꯠꯂꯤ ꯀꯥꯏ ꯃꯣꯏꯗ ꯁꯥꯎꯅꯤꯡꯕꯗꯣ ꯑ ꯍꯧꯖꯤꯛꯇꯗꯤ ꯑ ꯎꯝ ꯍꯧꯖꯤꯛꯇꯤ ꯃꯣꯏ ꯍꯥꯏꯕ ꯃꯣꯏ ꯍꯥꯏꯕ ꯇꯧꯔꯝꯕꯗꯤ ꯐꯒꯗꯕꯅꯤ ꯀꯥꯏꯅ ꯈꯜꯂꯛꯄ
ꯍꯣꯏ ꯆꯍꯤ ꯀꯌꯥꯃꯨꯛꯇ ꯌꯨꯝꯗꯣ ꯄꯥꯜꯂꯤꯁꯦ
ꯆꯍꯤ ꯑꯩ ꯆꯍꯤ ꯇ꯭ꯋꯦꯟꯇꯤꯒꯅꯦ ꯇ꯭ꯋꯦꯟꯇꯤꯒ ꯑꯩꯠ ꯑꯏꯗ ꯇ꯭ꯋꯦꯟꯇꯤ ꯅꯥꯏꯟ ꯇ꯭ꯋꯦꯟꯇꯤ ꯑꯩꯠ ꯑ ꯄ ꯀꯨꯏꯗꯔꯤꯕ ꯁꯨꯝ ꯈꯟꯕꯗꯤ ꯀꯨꯏꯅ ꯂꯩꯈꯤꯒꯦ ꯀꯥꯏꯅ ꯈꯜꯂꯦꯕꯀꯣ ꯌꯨꯝ ꯄꯥꯟꯕ ꯈꯣꯠꯄ ꯋꯥꯈꯜꯒꯗꯤ ꯌꯥꯝ ꯀꯟꯅ ꯈꯜꯟꯅꯔꯦ ꯑꯗꯨ ꯑꯣꯏꯇꯥꯔꯗꯤꯁꯨ ꯁꯨꯝ ꯑꯗꯨ ꯈꯪꯗꯦꯅꯤ ꯈꯪꯅ ꯆꯥꯟꯅꯔꯨꯔꯕ ꯊꯝꯃꯨꯔꯕꯅꯤꯅ
ꯈꯪꯗꯦ ꯂꯥꯏꯕꯛꯇꯣ ꯑꯗꯨꯗꯤ
ꯑ ꯑꯗꯨꯅꯦ ꯅꯪꯗꯤ ꯈꯪꯅꯕ ꯂꯩꯇ꯭ꯔꯣ
ꯂꯩꯇꯦꯗ ꯑꯗꯨꯝꯕ ꯑꯩ ꯀꯥꯟꯗ
ꯑꯩꯁ ꯊꯝꯖꯤꯟꯕꯗꯤ ꯐꯩꯅꯦ ꯍꯌꯦꯡ ꯍꯌꯦꯡ ꯅꯪ ꯌꯨꯝ ꯄꯥꯜꯂꯒꯦꯅ ꯈꯂꯥ ꯀꯅꯤꯂ ꯇꯤꯅꯨ ꯄ
ꯑꯁ ꯊ ꯋꯥꯈꯔ ꯂꯩ ꯇꯦꯔ ꯊꯔ
ꯁꯤꯅꯤꯡꯗꯤꯌꯦ ꯑꯁ ꯑꯩꯈꯣꯏ ꯏꯅꯥꯎꯄꯥꯒ ꯆꯞ ꯃꯥꯟꯅꯔꯦ ꯅꯨꯄꯤ ꯀꯩꯗꯧꯗꯣꯏꯅꯣ ꯑꯛꯇ ꯇꯧꯔꯛꯀꯅꯤ ꯃꯥꯗꯣ
ꯍꯣꯏ
ꯅꯨꯄꯤꯒ ꯑꯣꯏꯔꯣ ꯍꯌꯦꯡꯋꯥꯏ ꯅꯪ ꯅꯨꯄꯤ ꯊꯤꯔꯝꯗꯥꯏꯗ ꯅꯨꯄꯤꯗꯣ ꯈꯨꯗꯛꯇ ꯀꯗꯥꯏꯗꯒꯤ ꯊꯤꯗꯣꯏꯒ ꯑꯩꯈꯣꯏ ꯊꯤ ꯉꯝꯃꯔꯣꯏ ꯍꯥꯏꯔꯦ ꯑ ꯅꯨꯄꯤꯒ ꯑꯣꯏꯔ ꯀꯩꯗꯧꯗꯣꯔꯤꯒꯦꯒ ꯇꯧꯔꯛꯦꯕ ꯑꯩꯈꯣꯏꯅ
ꯍꯣꯏ ꯍꯥꯥꯟ ꯅ ꯈꯂꯕ ꯑꯉꯥꯡꯕꯤ ꯀꯥꯟꯗꯗꯤ ꯀ꯭ꯂꯥꯁ ꯅꯥꯏꯟ ꯇꯦꯟ ꯀꯥꯏ ꯀꯥꯟꯗꯗꯤ ꯑꯩꯗꯤꯤ ꯑꯗꯨ ꯆꯪꯈꯤꯗ꯭ꯔꯦ ꯊꯕꯛ ꯇꯧꯔꯗꯤꯗ ꯑꯗꯨꯗꯅꯤ ꯈꯜꯂꯤꯁꯦ ꯇꯧꯍꯧꯔꯗꯤꯗ ꯈꯟꯕꯦ
ꯐꯩꯅꯤꯅꯦ ꯅꯪ ꯑꯗꯨꯃꯥꯏꯅ ꯈꯜꯂꯤꯗꯣ ꯑꯗꯨ ꯈꯟꯗꯨꯗ ꯑꯗꯨꯝ ꯑꯣꯏꯗꯧꯕꯅꯦ ꯑꯗꯣ ꯁꯋꯥꯣꯏꯗ꯭ꯔꯒꯟ ꯊꯥꯕ ꯑꯃ ꯑꯗꯨꯝ ꯊꯥꯡꯅꯕ ꯇꯕ ꯅ ꯃꯥꯃꯗꯤ ꯀꯩ ꯀꯩ ꯇꯧꯕꯒꯦ
ꯇꯧꯗꯦ ꯌꯨꯝꯗ ꯂꯩ ꯍꯣꯏ ꯕꯥꯕꯨꯔꯤ ꯁꯅꯥꯁꯦ
ꯌꯨꯝꯗ ꯁꯥꯏꯔꯣ ꯅꯠꯇ꯭ꯔꯒ ꯗꯨꯀꯥꯟ ꯑꯣꯏꯅ ꯂꯩꯌꯦꯔ
ꯃꯤꯗ ꯌꯥꯎꯕꯅꯤꯗ ꯑꯗꯨꯅ ꯊꯕꯛ ꯑꯣꯏꯅ ꯇꯧꯍꯧꯔꯗꯤ ꯐꯩꯗꯅ
ꯍꯣꯏ ꯐꯩꯌꯦ ꯑꯗꯨꯁꯨ ꯎꯝ
ꯊꯕꯛ ꯇꯧꯕꯅ ꯇꯨꯡꯒꯤ ꯇꯨꯡꯒꯤ ꯀꯨꯏꯔ ꯀꯥꯟꯗꯗꯤ ꯂꯥꯁꯇꯤꯡ ꯑꯣꯏꯗꯅ ꯊꯕꯛ ꯁꯨꯕꯑꯒ ꯊꯕꯛ ꯇꯧꯍꯧꯕꯒꯁꯤꯗꯤ
ꯊꯕꯛ ꯁꯨꯕ ꯑꯗꯨꯗꯤ ꯑꯩꯈꯣꯏꯁꯨꯅꯨꯡ ꯉꯥꯏꯔꯦ ꯑꯩꯈꯣꯏ ꯑꯩꯈꯣꯏ ꯊꯕꯛ ꯁꯨꯔꯒ ꯇꯧꯔꯤꯁꯦ ꯍꯌꯦꯡ ꯏꯁꯥ ꯉꯃꯛꯇꯗꯤ ꯑꯗꯨꯝ ꯇꯑꯅꯦ ꯑꯗꯨꯝ ꯑꯗꯨꯅ ꯑꯩꯈꯣꯏꯁꯨ ꯊꯕꯛꯄꯨꯗꯤ ꯇꯥꯏ ꯇꯧꯕꯅꯦꯕ
ꯇꯧꯗꯣꯏꯅꯦ ꯊꯕꯛꯁꯤꯗꯤ ꯆꯥꯝꯃ ꯇꯧꯔꯗꯤ ꯑꯃꯐꯛ ꯌꯥꯎꯕꯤꯔꯛꯑꯗꯤ ꯐꯩꯗꯅ
ꯑꯗꯨꯗꯤ ꯑꯃ ꯑꯗꯨꯝ ꯌꯥꯎꯔꯛꯀꯅꯤꯍꯦ ꯀꯩꯁꯨꯝ ꯈꯜꯂꯨꯅ ꯑꯗꯨꯝ ꯍꯣꯟꯅꯧꯑꯣ ꯑꯗꯨꯝ
ꯍꯣꯏ ꯀꯨꯏꯗ꯭ꯔꯤꯗ ꯍꯣꯏ ꯍꯟꯗꯛꯀ ꯑꯅꯤꯔꯛ ꯁꯨꯕ ꯈꯛꯇꯅꯤꯗ ꯃꯃꯥꯡꯒꯤ ꯈꯜꯂꯛꯇꯕꯗꯣ ꯍꯥꯏꯛꯇꯦ
ꯅꯪꯒꯤ ꯃꯇꯝ ꯆꯍꯤꯗꯣ ꯌꯥꯔꯤꯗꯦ ꯑꯦꯀꯥꯗꯃꯤ ꯑꯦꯁꯇꯁꯨ ꯈꯤꯇꯪꯗꯤ ꯅꯧꯊꯣꯛꯅꯍꯟꯗꯥꯏꯅꯦ
ꯑꯦꯥꯗ ꯃꯤ ꯑꯦꯁ ꯇꯔꯤ ꯀꯂꯗ ꯁꯔꯤꯗꯥ ꯀꯨꯟꯗ ꯁꯔꯤꯗꯥ
ꯑꯗꯨꯗꯤ ꯑꯩꯁ ꯌꯥꯝ ꯌꯥꯏ ꯑꯗꯨꯗꯤ ꯅꯪ ꯁꯣꯠꯅꯕ
ꯂꯣꯏꯕꯗ
ꯎꯝ
ꯑꯗꯨꯗꯩ ꯈꯛꯇꯅꯦ ꯀꯦꯞ ꯂꯣꯏꯕꯗꯒꯤꯩ ꯑꯗꯨꯝ ꯍꯧꯔꯕꯝꯅꯤ ꯇꯥꯏ
ꯃꯈꯥꯗꯤ b ꯇꯝꯊꯗ꯭ꯔꯕꯣ
ꯃꯈꯥ ꯑꯗꯨꯝ ꯀꯛꯆꯤꯡꯅ ꯑꯗꯨꯝ ꯇꯝꯅ ꯇꯝꯅ ꯑꯗꯨꯝ ꯇꯧꯔꯔꯕꯅꯦꯕ ꯁꯨꯃꯥꯏꯅ ꯍꯥꯏꯗꯤ ꯃꯤꯡ ꯆꯜꯂꯦꯗꯅ ꯀꯣꯂꯦꯖꯇꯣ ꯑꯗꯨꯒ ꯑꯩꯅ ꯃꯈꯥ ꯑꯗꯨꯝ
ꯑꯗꯨꯁꯨ ꯌꯥꯏꯌꯦ ꯑꯗꯨꯃꯥꯏꯅ ꯑꯩꯈꯣꯏꯁꯨ ꯑꯗꯨꯃꯥꯏꯅ ꯑꯩꯁꯨ ꯌꯨꯝ ꯂꯩꯀꯥꯟꯗ ꯀꯩꯅꯣ ꯌꯥꯎ ꯃꯥꯏꯀ꯭ꯔꯣ ꯐꯥꯏꯅꯥꯟꯁ ꯌꯥꯎꯔꯛꯑꯦꯕꯀꯣ ꯑꯗꯨꯃꯥꯏꯅ ꯀꯣꯂꯁꯨ ꯃꯤꯡ ꯆꯟ ꯆꯜꯂꯦꯅ ꯑꯗꯨꯒ ꯑꯗꯨꯝ ꯊꯕꯛ ꯆꯠꯄ ꯑꯦꯛꯖꯥꯝ ꯊꯥꯔꯝꯗꯥꯏ ꯊꯥꯔꯝꯗꯥꯏꯗꯪ ꯆꯠꯄ ꯑꯗꯨ ꯌꯨꯝ ꯄꯥꯜꯂꯛꯄꯗꯒꯤꯗꯤ ꯄꯣꯛꯈ꯭ꯔꯦꯗ ꯐꯣꯇꯣ ꯍꯥꯏꯔꯦ ꯌꯥꯗ꯭ꯔꯦ
ꯃ ꯑꯃꯨꯛ ꯐꯨꯕꯤꯗꯗꯅ ꯋꯥꯔꯤ ꯁꯥꯟꯅꯔꯝꯃꯤꯗ ꯐꯨꯕꯤꯅꯤꯀꯣ
ꯑꯦ ꯑꯗꯨꯏꯗꯤ ꯀꯩꯁꯨꯝ ꯀꯥꯏꯁꯤꯗ ꯑꯗꯨ ꯑꯩꯈꯣꯏ ꯗꯗꯥꯗꯥꯅ ꯍꯥꯞꯄꯤꯔꯤꯅꯦ ꯃꯥꯥꯏ ꯀꯩꯅꯣ ꯇꯧꯔꯒ ꯑꯩꯁꯨ ꯁꯨꯝ ꯊꯕꯛ ꯀꯩꯝ ꯇꯧꯗꯅ ꯁꯨꯝ ꯂꯩꯗꯨꯗꯨꯗ ꯍꯣꯔꯦꯟ ꯑꯗꯨꯝ
ꯋꯥꯊꯤ ꯇꯥꯔꯗꯤꯗ ꯑꯗꯨꯒꯤ ꯈꯟꯕꯅꯤꯗ
ꯑꯣ ꯑꯗꯨꯒꯨꯝꯕ ꯀꯩꯁꯨ ꯂꯩꯇꯦꯗ ꯀꯩꯒꯤꯁꯝ ꯊꯕꯛꯇꯣ ꯀꯩꯁꯨꯝ ꯇꯧꯗꯅ ꯂꯩꯕꯅꯤꯅ ꯄꯩꯁꯥ ꯊꯣꯛ
ꯑꯣ ꯉꯁꯤꯒꯤ ꯉꯁꯤꯒꯤ ꯀꯣꯜ ꯀꯌꯥ ꯁꯨꯔꯔꯕꯅꯣ ꯇꯧꯕ
ꯑꯁ ꯑꯗꯨꯗꯤ ꯇꯧ ꯇꯧꯗ꯭ꯦ ꯅꯪꯉꯣꯟ ꯇꯧꯗ ꯑꯍꯥꯟꯕ
ꯑꯩꯁꯨ ꯈꯪꯗꯦ ꯏꯃꯥꯟꯅꯕꯅ ꯃꯥꯏ ꯀꯣꯜ ꯇꯧꯔꯉꯥꯏꯅꯤꯅ ꯍꯥꯞꯄꯤꯕ ꯑꯗꯨ
ꯑ ꯑꯗꯨꯗꯤ ꯑꯩꯁꯨ ꯀꯩꯅꯣ ꯇꯧꯗꯦꯗ ꯑꯗꯣ ꯁꯤꯗꯤꯗꯤ ꯍꯥꯏꯒꯅꯨꯀꯣ ꯍꯥꯏꯒꯅꯣꯗꯤ ꯌꯥꯗꯕꯅꯦꯕ ꯍꯣꯏ ꯃꯔꯝꯗꯨ ꯁꯥꯟꯅꯕꯗꯣ ꯎꯝ ꯅꯪ ꯁꯨꯝ ꯈꯪꯅꯤꯡꯕ ꯈꯣꯠꯅꯤꯡꯕꯗꯨ ꯂꯩꯇꯥꯔ ꯑꯗꯨꯝ ꯋꯥꯆꯞꯇ ꯀꯩꯗ ꯍꯪꯅꯕꯀꯣ
ꯑꯣ ꯍꯣꯏ ꯍꯣꯏ ꯑ ꯃ ꯈꯥ
ꯑꯩꯁꯨ ꯇꯧꯗꯦꯗ ꯁꯨꯝ ꯑꯩ ꯁꯨꯝ ꯇ꯭ꯔꯥꯏ ꯇꯧꯁꯟꯒꯦ ꯑꯩꯅ ꯁꯨꯝ ꯇꯧꯕꯣꯏ ꯋꯥꯅꯤꯗ ꯑꯩꯁꯨ ꯐꯪꯗꯦꯕ ꯑꯉꯥꯡꯉꯣ ꯀꯩꯌꯣ ꯆꯥꯛꯇꯤ ꯑꯩꯈꯣꯏ ꯏꯃꯥꯅꯕꯨ ꯊꯣꯡꯈ꯭ꯔꯦꯗ ꯆꯥꯛ ꯂꯈ꯭ꯔꯦ ꯍꯥꯏꯗꯤ ꯆꯥꯛ ꯑꯉꯥꯡꯒꯤꯈꯤꯇꯪ ꯊꯣꯡꯉ ꯇꯣꯏꯑꯦꯕ ꯆꯥꯛꯇ ꯍꯥꯏꯀꯥꯟꯗ ꯌꯥꯝ ꯊꯤꯍꯟꯈ꯭ꯔꯦ ꯑꯩꯈꯣꯏꯗꯤ ꯆꯥꯛꯇꯤ
ꯋꯥꯠꯂꯤꯗ ꯑꯩꯈꯣꯏꯗꯤ ꯍꯣꯔꯦꯟ ꯑꯥ ꯁꯤꯔꯦ ꯑꯃꯨꯛ ꯉꯍꯇꯪ ꯁꯥꯟꯅ ꯆꯠꯂꯅꯤ ꯖꯤꯝ ꯆꯠꯂꯨꯔ ꯐꯅꯦ ꯍꯜꯂꯛꯑꯅꯤ ꯑꯗꯨꯗ ꯑꯩ ꯂꯨꯆꯠ ꯊꯣꯛꯄꯒ ꯈꯣꯠꯄꯒ ꯇꯔꯥꯃꯈꯥꯏ ꯑ ꯇꯔꯥꯃ ꯊꯣꯏ ꯐꯣꯟ ꯉꯥꯛꯇꯪ ꯌꯦꯡꯉꯅꯤ ꯇꯔꯥꯃꯥꯊꯣꯏ ꯑꯗꯨꯃꯥꯏꯅ ꯇꯥꯔꯅꯤ
ꯑꯁ ꯑꯩꯈꯣꯏꯁꯦ ꯌꯨꯝꯗ ꯂꯩꯀꯥꯟꯗꯗꯤ ꯆꯥꯛ ꯇꯦ ꯀꯌꯥ ꯊꯧꯑꯣꯏꯗꯦ ꯁꯤꯗꯗꯤ ꯆꯥꯛꯇ ꯌꯥꯝ ꯉꯟꯒꯟ ꯆꯥꯏꯌꯦꯕ꯭ꯔ
ꯑꯣ ꯁꯥ ꯊꯤ ꯁꯥꯁꯤ ꯍꯥꯏ ꯆꯦ ꯈꯜꯦ
ꯆꯥꯛ ꯀꯥ ꯊꯣꯛꯑꯗꯤ ꯊꯕꯛꯇꯨ ꯑꯃꯁ ꯑꯃꯁꯨ ꯅꯪꯕ ꯅꯪꯉꯗꯅ
ꯑꯥ
ꯆꯥꯛꯀ ꯊꯣꯆꯈꯤꯕꯅꯤ ꯊꯕꯛꯁ ꯊꯣꯛꯑꯁꯨ ꯑꯃ ꯇꯧꯔꯁꯨ ꯐꯩꯗꯅ ꯑꯗꯨ ꯆꯥꯛꯁꯤ ꯈꯔꯪ ꯅꯨꯡꯣꯡ ꯆꯥꯕꯁꯅ ꯐꯔꯦ
ꯑꯣ ꯌꯦꯟꯁꯥꯡꯗꯤ ꯀꯩ ꯊꯣꯡꯈ꯭ꯔꯕꯅꯣ
ꯏꯟꯁꯥꯡꯗꯤꯕꯨ ꯑꯩꯈꯣꯏꯒꯤ ꯂꯩꯇ꯭ꯔꯗꯤ ꯀꯩꯅꯣ ꯇꯧꯗꯅꯤꯅ ꯍꯤꯟꯖꯥꯡꯗꯨ ꯐꯔꯛ ꯇꯥꯏꯔ ꯍꯋꯥꯏ ꯑꯣꯏꯅ ꯊꯣꯡꯒꯟꯈ꯭ꯔꯦ ꯑꯩꯉꯣꯟ ꯀꯗꯤ ꯀꯗꯤ
ꯐꯩꯗ
ꯊꯥꯐꯝ ꯈꯣꯠꯐꯝꯗꯨꯣ ꯂꯩꯇꯦꯕ ꯑꯩꯈꯣꯏꯗꯤ ꯑꯗꯨꯗꯨꯅ ꯂꯩꯩꯗꯗꯤ ꯌꯥꯗꯕꯒꯤ
ꯕꯖꯥꯔꯒ ꯀꯌꯥꯝ ꯂꯥꯞꯂꯝꯅꯣ ꯅꯣꯏ
ꯂꯥꯞꯇꯦ ꯂꯥꯞꯄꯗꯤ ꯑꯩꯈꯣꯏ ꯖꯤꯔꯣ ꯀꯤꯂꯣꯃꯤꯇꯔ ꯑꯣꯏꯌꯦꯕ ꯑꯗꯨꯝ ꯋꯥꯒꯤꯡ ꯑꯣꯏꯖꯔꯁꯨ ꯌꯥꯕ ꯄꯣꯠꯅꯤꯗ ꯑꯩꯈꯣꯏꯁꯨ ꯑꯗꯨꯝ ꯑꯗꯨ ꯈꯔ ꯈꯣꯡꯅ ꯆꯠꯄꯩꯗꯤ ꯇꯜꯂꯦ ꯑꯩꯈꯣꯏꯗꯤ ꯌꯥꯝ ꯀ ꯂꯥꯇꯁꯨ ꯈꯣꯡꯅ ꯆꯠꯄꯗꯗꯤ ꯑꯩꯈꯣꯏꯗꯗꯤ ꯂꯥꯞꯄꯦꯕ ꯇꯜꯂꯦꯕ ꯋꯥꯋꯥꯛꯀꯤꯡ ꯆꯠꯄ ꯃꯤꯗꯤ ꯑꯗꯨꯝ ꯐꯖ ꯐꯖꯅꯕ ꯄꯣꯠ ꯂꯩꯕ ꯍꯤꯟꯖꯥꯡ ꯅꯥꯄꯤ ꯂꯩꯕ ꯈꯣꯠꯄ ꯑꯣꯏꯔꯁꯨ ꯑꯗꯣ ꯑꯩꯈꯣꯏꯗꯤ ꯇꯜꯂꯦꯅ ꯍꯧꯖꯤꯛꯀꯥꯟꯗꯤ ꯑꯩꯈꯣꯏꯗꯤ ꯌꯦꯡꯅꯤꯡꯗ꯭ꯔꯦ ꯈꯣꯡꯉ ꯆꯠꯅꯤꯡꯗ꯭ꯔꯦ ꯑꯩꯈꯣꯏ ꯒꯒꯥ ꯆ ꯅꯠꯇꯗꯤ ꯍꯣꯏ ꯐꯔꯦ ꯑꯩ ꯍꯣꯔꯦꯟ ꯑꯃꯨꯛ ꯀꯩꯅꯣ ꯇꯧꯔꯛꯀꯦ
ꯍꯣꯏ ꯍꯣꯔꯦꯟ ꯑꯃꯨꯛ ꯇꯧꯔ
ꯎꯝ ꯎꯝ ꯍꯣꯏ ꯍꯣꯏ ꯀꯃ ꯊꯝ